ꯊꯨꯋꯦꯀꯣ ꯑꯩ
ꯄꯥꯏꯈꯠꯄꯗꯣ
ꯎꯝ
ꯑꯗꯨꯕꯨꯗꯤ ꯑꯩꯅ ꯀꯣꯜ ꯊꯨꯅ ꯇꯧꯕꯒꯤꯅꯤꯅꯦ
ꯏꯁ ꯑꯩꯁꯦ ꯊꯨꯅ ꯄꯥꯢꯈꯠꯂꯦꯕ ꯍꯦꯛ ꯂꯔꯒ
ꯅꯪꯁꯦ ꯉꯥꯏꯔꯒ ꯂꯩꯕ ꯃꯥꯜꯂꯤꯅꯦ ꯍꯦ
ꯉꯥꯏꯒꯅꯣ ꯍꯥꯏꯕ꯭ꯔꯣ ꯇꯨꯝꯈ꯭ꯔꯣ ꯍꯥꯏꯕ꯭ꯔꯣ
ꯇꯧꯅꯨ ꯇꯧꯅꯨ ꯇꯨꯝꯍꯜꯂꯣ ꯅꯁꯤꯗꯤ
ꯉꯔꯥꯡꯁꯨ ꯉꯥꯏꯗꯤ ꯉꯥꯏꯕꯤꯕꯅꯦ ꯑꯗꯨꯒꯤ ꯑꯁ ꯉ ꯎꯝ ꯀꯩ ꯑꯌꯨꯗ ꯍꯧꯒꯠꯄ ꯉꯝꯗꯦ ꯑꯩ ꯌꯥꯝ ꯇꯨꯅꯤꯡꯉꯌꯦ ꯑꯁ ꯍꯧꯖꯤꯛꯀꯥꯟꯁꯦ ꯐꯖꯅ ꯇꯨꯝꯗꯕꯒꯤ ꯑꯣ ꯌꯥꯗ꯭ꯔꯦ ꯑꯗꯨꯒꯤ ꯉꯁꯤꯗꯤꯁꯦ ꯈꯔ ꯉꯟꯅ ꯇꯨꯝꯒꯅꯤ
ꯈꯔ꯭ ꯉꯟꯅ ꯇꯨꯝꯕ ꯍꯥꯏꯕꯕꯨꯨꯡ ꯄꯨꯡ ꯔꯣ ꯃꯈꯥꯏ
ꯀꯗꯥꯏꯗꯩ ꯑꯗꯨꯗꯤ ꯌꯧꯔꯣꯢꯗ ꯉꯁꯤꯗꯤ ꯄꯨꯡ ꯕꯥꯔꯣ ꯇꯥꯗ꯭ꯔꯤꯉꯩꯗ ꯇꯧꯅꯤ ꯁꯤꯗꯤ ꯑꯩꯒꯤ ꯏꯆꯥꯗꯣ ꯌꯥꯔꯔꯣꯏ
ꯌꯥꯒꯅꯤ ꯌꯥꯒꯅꯤ ꯍꯔꯒꯅ ꯅꯣꯡꯃ ꯈꯛꯇꯪꯗꯕꯨ
ꯉꯔꯥꯡꯗ ꯍꯧꯖꯤꯛꯀꯥꯟꯁꯤꯕꯨ ꯐꯖꯅ ꯇꯨꯝꯗꯕꯩꯀꯣ ꯌꯥꯗ꯭ꯔꯦꯕ ꯌꯥꯗ꯭ꯔꯦ ꯌꯥꯗ꯭ꯔꯦ
ꯇꯨꯝꯕꯁꯦ ꯄꯦꯟꯗ꯭ꯔꯗꯤꯀꯣ ꯌꯥꯝ ꯋꯥꯏꯀꯣ
ꯎꯝ ꯊꯕꯛ ꯃꯐꯝ ꯇꯨꯝꯅꯤꯡꯉꯦꯕ
ꯍꯝ ꯍꯝ ꯊꯕꯛ ꯃꯐꯝꯗ ꯇꯨꯝꯃ ꯂꯩꯔꯗꯤ ꯅꯣꯏ ꯃꯄꯨꯗꯨꯅ ꯌꯦꯡꯕꯗ ꯅꯨꯡꯉꯥꯏꯔꯣꯏꯅꯦ
ꯇꯨꯡꯗꯤ ꯇꯨꯡꯗꯤ ꯍꯥꯏꯗꯤ
ꯎꯏ ꯎꯏꯔꯒ ꯂꯩꯔꯝꯗꯧ ꯃꯥꯜꯂꯦ
ꯎꯝ ꯑꯣꯏꯗꯦꯕ
ꯁꯦꯡꯕ
ꯎꯝ ꯐꯣꯟ ꯍꯦ ꯂꯩꯦꯅꯤ ꯇꯥꯔꯤꯅꯧꯁꯨ
ꯑꯣ ꯂꯩꯕꯅꯤ ꯍꯥꯏꯔꯛꯀꯦ ꯂꯔ ꯐ ꯀ ꯍꯥꯏꯏ
ꯐꯣꯟ ꯌꯦꯡꯉꯦ ꯑꯗꯨꯒ ꯃꯄꯥꯟꯗ ꯑꯃꯨꯛꯀꯌꯦ ꯃꯤ ꯂꯥꯛꯄ꯭ꯔꯥ ꯍꯥꯏꯔꯒ ꯑꯃꯨꯛꯀ ꯆꯠꯂꯒ ꯌꯦꯡꯉꯦ ꯑꯗꯨꯒ ꯑꯁ ꯍ ꯉꯁꯤꯗꯤ ꯃꯤꯗ ꯑꯗꯨꯝ ꯂꯥꯛꯄꯒꯦ ꯃꯠ ꯎꯝ ꯄꯨꯡ ꯑꯩꯈꯣꯏ ꯂꯥꯛꯄꯗꯣ ꯄꯨꯡ ꯇꯔꯥ ꯃꯈꯥꯏꯅꯀꯣ ꯄꯨꯡ ꯇꯔꯥ ꯃꯈꯥꯏꯗꯒꯤ ꯄꯨꯡ ꯕꯥꯔꯣ ꯄꯨꯡ ꯕꯥꯔꯣꯗꯒꯤ ꯃꯤꯗꯣ ꯂꯥꯛꯈ꯭ꯔꯕ ꯃꯥꯜꯂꯦ
ꯎꯝ
ꯑꯦꯂꯚꯦꯟꯗꯗꯤ ꯃꯤ ꯗꯨ ꯀꯅꯥꯁꯨ ꯂꯥꯛꯇꯕ ꯑꯗꯨꯝꯗꯨꯅ ꯗꯨꯝ ꯐꯝꯃꯒ ꯂꯩꯕꯀꯣ ꯑꯩ ꯀꯣ ꯑꯩꯁꯦ꯫
ꯌꯥꯏꯅꯦ꯫
ꯑ꯫ ꯇꯨꯝꯅꯤꯕ꯭ꯔꯥ
ꯑꯣ ꯎꯝ ꯎꯝ ꯑꯩꯁꯨ ꯉꯁꯤ ꯑꯌꯨꯛꯇꯣ꯫
ꯎꯝ
ꯑꯩꯗꯤ ꯅꯪ ꯐꯣꯟ ꯇꯧꯔꯛꯀꯦꯔ ꯉꯥꯡꯉꯥꯏꯒ ꯇꯨꯝꯕꯅꯦꯕ
ꯇꯨꯝꯕ꯫
ꯎꯝ꯫
ꯎꯝ ꯍ
ꯅꯪ ꯇꯧꯔꯛꯇ꯭ꯔꯤ ꯐꯥꯎ ꯇꯨꯝꯕꯅ ꯑꯩꯗꯤ꯫ ꯅꯍꯥꯟ ꯅꯍꯥꯟꯈꯩꯗꯤ ꯅꯪ ꯑꯗꯨꯝ ꯇꯧꯔꯛꯏ ꯅ ꯑꯌꯨꯛꯇ꯫ ꯑꯗꯨꯒꯤ ꯆꯥꯡꯗ ꯇꯧꯔꯛꯑꯗꯤ ꯃꯇꯝꯗꯣ ꯆꯞ ꯆꯥꯅ ꯍꯧꯒꯠꯀꯅꯤ ꯈꯜꯂꯦ꯫ ꯇꯨꯝ ꯇꯨꯝꯃ ꯂꯩꯕ꯫ ꯇꯧꯔꯛꯇ꯭ꯔꯦ ꯇꯧꯔꯛꯇ꯭ꯔꯦ ꯍꯥꯏꯅ ꯑꯩꯈꯣꯏ ꯕꯥꯅ ꯍꯧꯗꯣꯛꯄꯤꯌꯦ ꯂꯥꯛꯑꯒ
ꯑꯥ
ꯑꯗꯨ ꯄꯨꯡꯒꯤꯨꯛꯒꯟꯗꯤ ꯄꯨꯡ ꯇꯔꯦꯠ ꯇꯥꯔꯝꯃꯦ
ꯌꯥꯝ ꯐꯩꯌꯦ ꯍꯥꯏꯕ꯭ꯔꯥ
ꯃꯤꯅ ꯍꯧꯗꯣꯛꯄꯤꯌꯨꯀꯣ ꯐꯖꯅ ꯍꯥꯏꯕꯤꯔꯒ꯫
ꯍ
ꯊꯥꯖꯔꯦ ꯉꯥꯏꯔꯝꯃꯒ
ꯑꯩꯕꯨ ꯍꯧꯗꯣꯛꯄꯤꯗ꯭ꯔꯁꯨ ꯌꯥꯏ ꯏꯊꯟꯅ ꯑꯗꯨꯝ ꯍꯧꯔꯒꯅꯤ
ꯑꯩꯕꯨ ꯍꯥꯏꯕꯅꯦ ꯑꯗꯨ
ꯑꯣ ꯃꯤꯕꯨꯁꯨ ꯍꯧꯗꯣꯛꯅꯤꯡꯗꯦꯕ ꯑꯩꯗꯤ
ꯍ
ꯨꯇꯨꯝ ꯅꯨꯉꯥꯢ ꯇꯨꯝꯕ ꯅꯨꯡꯉꯥꯏꯔꯀꯥꯟꯗꯕꯨꯨꯝ ꯇꯨꯝ ꯀꯩꯅꯣ ꯐꯣꯟꯗꯣ ꯂꯥꯛꯔꯒ꯫ ꯑꯩ ꯈꯪꯕꯗꯣ ꯌꯥꯝ ꯇꯜꯂꯦꯕ
ꯎꯝ ꯑꯗꯨ ꯑꯣꯏꯔꯗꯤ꯫ ꯅꯨꯡꯇꯤꯒꯤ ꯅꯪꯕꯨꯛ ꯗꯤꯁꯇꯥꯔꯕ ꯇꯧꯕ ꯇꯥꯔꯦ
ꯐꯣꯟ ꯑꯝ ꯇꯧꯔꯛꯇꯣ ꯕ꯭ꯂꯒ ꯊꯥꯃꯅꯤꯀꯣ
ꯑꯍ ꯁꯤꯌꯦ ꯌꯥꯝ ꯎꯁꯤꯠꯇꯦꯅꯦ
ꯗꯤꯁꯇꯕ ꯇꯧꯔꯦꯗꯤ ꯕ꯭ꯂꯣꯛ꯫ ꯕ꯭ꯂꯣꯛꯀꯤ ꯂꯤꯁꯇ ꯂꯩꯒꯅꯤ
ꯍꯦ ꯍꯦ ꯀꯤꯒꯤꯍꯦ ꯑꯗꯨꯗꯤ
ꯑ
ꯗꯤ ꯑꯝꯇ ꯇꯧꯔꯔꯣꯏ
ꯎ ꯑꯩ ꯆꯥꯛ ꯑꯩꯒꯤ ꯄꯨꯛꯁꯦ ꯀꯩ ꯀꯔꯤꯁꯨ ꯂꯩꯇꯕꯒꯨꯝ ꯇꯧꯋꯦ ꯍꯧꯖꯤꯛ
ꯑꯗꯨ ꯆꯥꯛꯂꯛꯏꯁꯦ ꯑꯃꯨꯛ ꯆꯥꯛꯈꯅ
ꯄꯩꯁꯥ ꯐꯥꯎꯔꯒꯥꯟꯗ ꯑꯁꯤ ꯆꯦꯡ ꯍꯥꯎꯗꯣ ꯑꯗꯨ ꯂꯧꯗ꯭ꯣꯏ ꯑꯗꯨ ꯌꯥꯔꯣꯏ ꯑꯁ ꯌꯥꯇꯦ ꯌꯥꯇꯦ꯫ ꯁꯤꯒꯤ ꯁꯨꯄꯔ ꯄꯥꯏꯁꯦ ꯔꯁꯟ ꯆꯥꯔ ꯂꯩꯔꯤꯗꯤ ꯌꯥꯒꯗꯧ ꯃꯥꯟꯗ꯭ꯔꯦ
ꯑꯗꯨ ꯔꯦꯁꯟ ꯆꯥꯔꯒ ꯆꯥꯛ ꯌꯥꯝ ꯌꯥꯝ ꯆꯥꯕꯗꯨꯅ ꯐꯗ꯭ꯔꯕ꯫
ꯑꯗꯣ ꯊꯨꯅ ꯂꯥꯑꯝꯃꯤꯕ꯫
ꯍꯣꯏ ꯇꯧꯕꯅꯦꯀꯣ ꯔꯁꯟꯗꯤ꯫
ꯎꯝ꯫
ꯔꯁꯟ ꯆꯥꯔꯗꯤ ꯌꯦꯟꯁꯥꯡ ꯍꯥꯎꯕ ꯆꯥꯕ ꯇꯥꯕ
ꯎꯝ
ꯔꯦꯁꯟ ꯆꯥꯔꯒ ꯑꯃꯨꯛ ꯌꯦꯟꯁꯥꯡꯗꯣ ꯍꯥꯎꯗꯗꯤ꯫ ꯆꯉꯕꯦ ꯍꯥꯏꯗꯤ
ꯌꯥꯝ ꯇꯨꯝꯅꯤꯡꯕꯩ ꯋꯥꯅꯤꯅ ꯑꯩꯁꯦ
ꯍꯧꯖꯤꯛꯁꯨ ꯇꯨꯝꯅꯤꯡꯈ꯭ꯔꯕꯣ
ꯎꯝ
ꯑꯣ ꯄꯨꯡ ꯇꯔꯥꯃꯥꯊꯣꯏ ꯇꯥꯗꯧꯔꯤꯅꯦ
ꯁꯅꯥꯃꯊꯣꯏ
ꯎꯝ ꯎꯝ ꯑꯩꯁꯨ ꯇꯨꯝꯂ ꯇꯨꯝꯅꯤꯡꯉꯦ ꯕꯣꯜꯁꯨ ꯌꯦꯡꯅꯤꯡꯕ
ꯀꯅꯥ ꯅꯥꯟꯅ ꯉꯝꯃꯨꯗꯧ ꯃꯥꯕ꯭ꯔꯥ ꯉꯁꯤꯒꯤꯁꯦ
ꯑꯁ ꯈꯪꯗꯅꯦ ꯉ ꯁꯤꯁꯦ ꯑꯩꯅ ꯑꯩꯅ ꯈ꯭ꯋꯥꯏꯗꯩ ꯄꯥꯝꯖꯕ ꯇꯤꯝ ꯁꯥꯟꯅꯕꯗꯨ ꯉꯝꯗ꯭ꯔꯗꯤ ꯄꯥꯈꯠꯂꯦꯕ
ꯀꯅꯥꯅꯣ
ꯑꯥꯔꯖꯦꯟꯇꯤꯅꯥ ꯃꯦꯁꯤꯕꯨ ꯁꯄꯣꯔꯠ ꯇꯧꯕꯅꯦ ꯑꯩꯗꯤ
ꯑꯦ ꯑꯩꯗꯤ ꯉꯁꯥꯏ ꯑꯩ ꯀꯩꯅꯣꯗ ꯍꯥꯕꯗꯣ ꯑꯊꯨ ꯅꯨ ꯄꯗ ꯌꯥꯝ ꯐꯖꯩꯍꯦ
ꯑꯗꯨꯗꯤ ꯏꯪꯂꯦꯟꯒꯤ ꯄ꯭ꯂꯦꯌꯔꯅꯤꯅꯦ
ꯎꯝ ꯈꯪꯉꯦ ꯑꯗꯨꯕꯨ ꯌꯥꯝ ꯐꯖꯩ ꯍꯥꯏꯕ
ꯅꯨꯄꯥ ꯌꯥꯝ ꯊꯣꯛꯄꯅꯦ ꯃꯥꯗ
ꯎꯝ ꯅꯨꯄꯥꯁꯤꯡꯁꯨ ꯄꯥꯝꯅꯧꯅꯦ ꯑꯗꯣ ꯅꯨꯄꯥꯕꯨꯀꯣ
ꯄꯥꯝꯗꯦ
ꯄꯝ ꯍꯥꯏ ꯅꯪ ꯃꯤ ꯁꯤꯕꯨ ꯄꯥꯝꯕꯗꯣ ꯑꯗꯨ ꯑꯗꯨ ꯄꯥꯝꯃꯒꯨꯝꯅꯣ ꯎ
ꯑꯗꯨ ꯀꯩꯅꯣꯅꯤꯅ ꯁꯅꯕ ꯍꯩꯕ ꯃꯤꯕꯨ ꯄꯥꯝꯕꯅꯤꯅꯦ
ꯃꯣꯏꯁꯨ ꯁꯅꯕ ꯍꯥꯏ ꯅ
ꯍꯣꯏ ꯍ ꯍꯩꯕꯅꯦ ꯑꯁ ꯑꯩꯗꯤ ꯀꯩꯅꯣꯅꯦ ꯍꯥꯟꯅꯗꯒꯤ ꯏꯁꯄꯦꯟꯒ ꯑꯥꯔꯖꯦꯟꯇꯤꯅꯥ ꯈꯛ ꯁꯞꯄꯣꯔꯠ ꯇꯧꯕꯅꯦꯕ
ꯎꯝ꯫
ꯑꯗꯨꯒ ꯏꯁꯄꯦꯟꯗꯤ ꯐꯥꯏꯅꯦꯜ ꯐꯥꯔꯦ
ꯀꯥꯈ꯭ꯔꯦ
ꯎꯝ ꯉꯔꯥꯡꯥꯡꯗ ꯉꯝꯃꯦ ꯎꯝ
ꯑꯗꯨꯒ ꯉꯁꯤ ꯉꯁꯤ ꯑꯃꯨꯛ ꯃꯣꯏꯗ ꯑꯣ ꯀꯩꯅꯣ ꯐꯥꯏꯅꯦꯜꯒꯤꯔꯣ
ꯃꯣꯏ ꯉꯁꯤ ꯉꯝꯕꯗꯨꯒ ꯉꯁꯤ ꯁꯥꯟꯅꯕꯗ ꯉꯝꯕ ꯇꯤꯝꯗꯨꯒ ꯏꯁꯄꯦꯟꯒ ꯄꯥꯟꯅꯔꯅꯤ ꯐꯥꯏꯅꯦꯜꯗ
ꯃꯣꯏ ꯑꯅꯤ ꯈꯗ ꯀꯣ
ꯎꯝ
ꯑꯁ ꯅꯨꯡꯉꯥꯏꯇꯦꯍꯦ ꯀꯅꯥ ꯉꯝꯒꯨꯅꯤꯀꯣ
ꯀꯩꯅꯣ ꯑꯔꯖꯦꯟꯇꯤꯅꯥ ꯉꯝꯍꯟꯅꯤꯡꯉꯤ
ꯏꯁ
ꯑꯦ ꯅꯪ ꯃꯤꯁꯤꯕꯨ ꯁꯞꯄꯣꯔꯠ ꯇꯧꯗꯣꯏꯅꯦ ꯑꯗꯨꯗꯤ
ꯀꯅꯥꯕꯨꯁꯨ ꯁꯞꯄꯣꯔꯠ ꯇꯧꯗꯦ ꯍꯥꯏ
ꯑꯗꯨ ꯑꯣꯏꯔꯗꯤ ꯑꯃ ꯍꯦꯛꯇ ꯉꯝꯍꯟꯕ ꯌꯥꯕꯅꯦ ꯑꯗꯨ ꯑꯔꯖꯦꯟꯇꯤꯅꯥ ꯍꯅꯤꯡꯉꯤ ꯍꯥꯏꯔꯒ ꯏꯁ ꯍꯥꯏꯔꯤꯗꯣ ꯀꯩꯒꯤꯅꯣ
ꯑꯗꯨ ꯅꯣꯛꯅꯤꯡꯉꯦꯕꯥ
ꯍꯝ
ꯍꯣꯢ ꯑꯗꯨ ꯌꯥꯏ ꯍꯥꯏꯌꯣꯅꯦ ꯅꯪꯁꯨ ꯏꯁ ꯀ꯭ꯔꯤꯅꯣ ꯃꯥꯕꯨ ꯈꯛꯇ ꯉꯝꯍꯟꯅꯤꯡꯉꯦ ꯍꯥꯏꯔꯒ ꯂꯩꯕꯗꯣ ꯅꯨꯄꯥꯁꯤꯡꯁꯦ ꯅꯣꯛꯗꯤ ꯅꯣꯡꯅꯤꯡꯉꯦ ꯑꯩꯗꯤꯀꯣ
ꯅꯠꯇꯦ ꯃꯥꯗꯤ ꯀꯨꯝꯁꯤꯅ ꯂꯣꯏꯔꯦ ꯃꯥꯒꯤ ꯁꯥꯟꯅꯕ ꯑꯃ ꯐꯪꯉꯔꯣꯢ
ꯐꯪꯗ꯭ꯔꯁꯨ
ꯐꯪꯗ꯭ꯔꯁꯨ ꯃꯤ ꯑꯇꯣꯞꯄꯁꯨ ꯐꯪꯍꯜꯂꯨꯅ
ꯑꯗꯨ ꯃꯥ ꯁꯥꯟꯅꯕ ꯉꯝꯃꯒ ꯃꯥ ꯃꯇꯝ ꯂꯣꯢꯈꯤꯕꯗꯨꯅ ꯐꯩꯑꯦꯕ
ꯑꯇꯣꯞꯄꯁꯨ ꯂꯩꯅ ꯉꯝꯗ꯭ꯔꯒ ꯆꯠꯈꯤꯕꯗꯣ ꯃꯣꯏ ꯃꯣꯏꯒꯤ ꯀꯩꯅꯣ ꯃꯣꯏꯒꯤꯁꯨ ꯂꯣꯏꯈ꯭ꯔꯕꯅꯤꯅ
ꯑꯗꯨꯅꯤ ꯑꯗꯨ ꯑꯣꯏꯔꯁꯨ ꯍꯥꯏꯕꯨ ꯂꯩꯗꯨꯅ ꯃꯣꯏ ꯃꯣꯏꯗꯤ ꯉꯟꯇꯥꯥꯟꯅ ꯂꯩꯍꯧ ꯗꯨꯗꯤ ꯀꯥꯢꯗꯦꯕ ꯑꯗꯨ ꯃꯦꯁꯤꯒꯤ ꯁꯤꯃꯤ ꯐꯥꯢꯅꯦꯜ ꯐꯥꯎ ꯀꯥꯔꯝꯃꯒ ꯄꯣꯈꯤꯕꯗꯤ ꯅꯨꯡꯉꯥꯏꯇꯦ
ꯏꯁ ꯌꯥꯝ ꯅꯨꯡꯁꯤꯕꯒꯤ ꯋꯥꯅꯤꯅꯦ ꯍꯥꯢꯁꯦ
ꯁꯤꯒꯦ ꯍꯥꯏꯔꯗꯤ ꯅꯍꯥꯟꯗꯒꯤ ꯁꯤꯔꯕ
ꯑꯩ ꯍꯥꯏꯁꯦ ꯆꯨꯝꯗꯣ
ꯑꯣ
ꯆꯨꯝꯗ꯭ꯔꯣꯕ ꯑꯩ ꯍꯥꯏꯁꯦ
ꯆꯨꯝꯗꯦ ꯑꯩꯅꯗꯤ ꯆꯨꯝꯃꯦꯅ ꯈꯜ ꯌꯥꯝ ꯇꯨꯝꯅꯤꯡꯈ꯭ꯔꯕ ꯅꯪ
ꯎꯝ
ꯀꯩ ꯃꯈꯣꯟꯅꯣ ꯖꯥꯠ ꯖꯥꯠ ꯇꯥꯏꯗ
ꯂꯦꯡꯕꯒꯤꯅꯤ ꯑꯩꯅ ꯑꯩꯒꯤ ꯈꯨꯗꯣ ꯗꯨꯅ ꯂꯩꯔꯝꯕ ꯑꯗꯨ ꯌꯦꯡꯕ
ꯎꯝ ꯎꯝ ꯑꯁ ꯀꯡꯃꯟꯕꯒꯤꯔ ꯈꯪꯗꯦ ꯍꯤꯞꯄ ꯐꯥꯎ ꯋꯥꯔꯦꯍꯦ
ꯍꯥ
ꯅꯪꯒꯜꯁꯤꯡꯁꯤ ꯂꯣꯏ ꯅꯥꯔꯦ
ꯆꯥꯛ ꯆꯥꯗꯣꯢ ꯑꯣꯢꯔꯅꯤ ꯀꯪꯕꯗꯣ
ꯇꯤ ꯍꯥꯏꯔꯤꯅꯨ ꯌꯥꯝ ꯌꯥꯝ ꯆꯥꯕꯅꯤ ꯌꯥꯝ ꯆꯥꯔꯁꯨ ꯑꯝꯇ ꯅꯣꯏꯗꯦ
ꯑꯗꯨ ꯎꯝ ꯀꯩꯅꯣ ꯎꯝ ꯑꯥ ꯀꯌꯥ ꯆꯥꯕꯅꯣ ꯆꯥꯛꯈꯨꯝ ꯀꯌꯥ ꯆꯥꯕꯅꯣ
ꯈꯪꯗꯦꯗ ꯌꯥꯝ ꯌꯥꯝꯗꯤ ꯆꯥꯏꯌꯦꯕ꯫
ꯑꯗꯣ ꯑꯃꯨꯛꯀ ꯍꯥꯞꯄ꯭ꯔꯣ
ꯎꯝ
ꯀꯌꯥ
ꯃꯔꯥꯞ
ꯑꯝ ꯅꯪꯒꯤ ꯄ꯭ꯂꯦꯗ ꯐꯨꯜ ꯑꯣꯏꯅ ꯊꯝꯂꯣ ꯆꯥꯛꯇꯣ ꯐꯥꯔꯁꯇ ꯑꯍꯥꯟꯕ ꯄꯤꯕꯗ